ꯇꯔꯦ ꯇꯥꯏ
ꯎꯝ ꯑꯩ ꯋꯥ ꯉꯥꯡ ꯂꯩꯕ ꯀꯥꯟꯗ ꯅꯪ ꯈꯨꯝꯃꯛꯇꯕ ꯍꯥꯏꯇꯥꯔꯦ
ꯎꯝ ꯀꯩꯅ ꯇꯧꯅꯤ ꯁꯥꯏ ꯑꯥ ꯑꯩꯅ ꯑꯩꯅ ꯑꯥ ꯍꯥꯏꯔꯣꯅꯦ ꯅꯣꯏ ꯁꯥ ꯑꯣꯏꯅ ꯑꯝꯇ
ꯍꯟꯗ꯭ꯔꯦꯠ ꯍꯟꯗ꯭ꯔꯦꯠ ꯄ꯭ꯂꯁꯁꯦ ꯍꯟꯗ꯭ꯔꯦꯠ ꯋꯥꯟ ꯇ꯭ꯋꯦꯟꯇꯤ ꯍꯟꯗ꯭ꯔꯦꯠ ꯄ꯭ꯂꯁ ꯋꯥꯟ ꯇ꯭ꯋꯦꯟꯇꯤ ꯋꯥꯟ ꯇꯦꯟ ꯁꯨꯃꯥꯏꯅ ꯐꯪꯈ꯭ꯔꯗꯤꯀꯣ ꯑꯗꯨꯝ ꯏꯔꯥꯏ ꯂꯥꯏꯅ ꯐꯪꯉꯦ ꯍꯥꯏꯕ ꯁꯤꯦ ꯁꯦꯠꯇꯤ
ꯁꯤ ꯑꯥꯏ ꯑꯦꯠꯁꯦ ꯃꯤꯒꯤ ꯁꯤꯒꯤ ꯁꯤ ꯑꯥꯏ ꯑꯦꯠ ꯑꯦꯦꯠꯁꯦ ꯃꯤꯅ ꯈ ꯄꯥꯝꯅꯕꯅꯦ ꯑꯩ ꯅꯥꯄꯥꯁꯨ
ꯃꯥ ꯍꯧꯖꯤꯛꯇꯤ ꯁꯨꯡꯂꯩ ꯂꯩꯇꯕ ꯎꯝ ꯑꯗꯨꯒ ꯇꯣꯂꯣꯞꯇꯤ ꯄꯤꯛꯄ
ꯇꯣꯂꯣꯞꯇꯤ ꯄꯤꯛꯦ ꯍꯥꯏꯕ ꯑꯗꯨ ꯄꯤꯛꯆꯔꯁꯨ ꯅꯨꯡꯉꯥꯏꯕꯅꯤ ꯍꯥꯏꯔꯤꯅꯦꯕꯣ
ꯁꯤ ꯑꯩ ꯁꯤ ꯑꯩꯞ ꯐꯥꯎ ꯀꯥꯡꯕꯨꯖꯦ
ꯑ
ꯁꯨꯃꯥꯏꯅ ꯑꯗꯨꯝ ꯊꯕꯛ ꯆꯥꯎ ꯆꯥꯎꯅ ꯐꯥꯎꯅꯈꯤ ꯍꯥꯏꯕ ꯃꯣꯏꯗꯤꯀꯣ ꯊꯕꯛ ꯃꯇꯝꯁꯦ ꯂꯩꯇꯕꯅꯦ ꯂꯥꯏꯔꯤꯛ ꯄꯗꯧ ꯂꯩꯅꯩꯌꯦ
ꯃꯥꯅꯦ ꯑꯦꯁꯁꯤꯗ ꯂꯥꯏꯔꯤꯛ ꯄꯥꯕ ꯍꯥꯏꯁꯤꯦ ꯕꯦꯔꯥꯅꯤ ꯃꯔꯝꯗꯤ ꯀꯗꯧ ꯌꯥꯎꯔꯛꯇꯣꯏꯅꯤꯗꯅ ꯤꯞ ꯃꯥꯔꯛ ꯂꯥꯛꯇꯣꯏꯅꯦꯕ ꯀꯩꯒꯨꯝꯕ ꯁꯨꯃꯥꯏꯅ ꯑꯃꯈꯠꯆ ꯗꯥꯎ ꯌꯦꯡꯉꯒ ꯂꯥꯜꯂꯗꯤ ꯑꯗꯨꯝ ꯅꯦꯒꯦꯤꯞ ꯆꯠꯇꯣꯏꯅꯦꯕ ꯅꯠꯇ꯭ꯔꯣ ꯎꯝ ꯑꯗꯨꯖꯤꯀꯤ ꯃꯥꯔ ꯂꯩꯇ꯭ꯔꯒꯗꯤ ꯗꯥꯎ ꯌꯦꯡꯉꯒ ꯑꯩꯈꯣꯏ ꯋꯥꯟ ꯖꯤꯦꯔꯣꯒ ꯑꯩ ꯈꯟꯅꯕ ꯌꯥꯏ ꯋꯥꯟ ꯁꯤꯛꯁꯇꯤꯗ ꯍꯟꯗ꯭ꯔꯦꯠ ꯄ꯭ꯂꯁ ꯇꯧꯔꯛꯄꯒꯥꯏꯁꯦ ꯂꯥꯏꯔꯤꯛ ꯄꯥꯗꯅꯗꯤ ꯁꯨꯡꯌꯥ ꯌꯥꯔꯔꯣꯏꯕ
ꯌꯥꯔꯣꯏ ꯑꯗꯨ ꯑꯦꯛꯖꯥꯝ ꯇ꯭ꯔꯤꯛꯁꯨ ꯌꯥꯝ ꯈꯪꯒꯗꯕ ꯍꯣꯡꯣꯛ ꯈꯣꯠꯆꯟꯕ ꯌꯥꯗ꯭ꯔꯦ ꯈꯪꯗ꯭ꯔꯦ ꯍꯥꯏꯔꯗꯤ ꯍꯨꯇꯣꯡꯉꯒꯗꯕ
ꯃꯥꯅꯦ ꯑꯗꯣ ꯈꯪꯗ꯭ꯔꯦꯅ ꯑꯩꯈꯣꯏꯒꯤ ꯀꯣꯏꯁꯟꯗꯣ ꯄꯥꯁ ꯄꯔꯀꯤ ꯆꯥꯡ ꯈꯣꯠꯂꯝꯗ꯭ꯔꯗꯤ ꯑꯗꯨꯝ ꯃꯊꯥ ꯁꯥꯕꯤꯅꯤꯅ ꯄꯥꯎ
ꯑꯥ
ꯑꯗꯨꯅꯗꯤ ꯑꯗ ꯑꯦꯛꯖꯥꯝꯁꯦ ꯀꯣꯆꯤꯡ ꯀꯣꯆꯤꯡ ꯌꯥꯎꯔꯗꯤ ꯃꯤꯅ ꯍꯥꯏꯅꯩꯌꯦꯕꯀꯣ ꯁꯣꯝꯅ ꯀꯣꯆꯤꯡ ꯌꯥꯎꯁꯜꯂꯛꯣ ꯅꯪꯅ ꯍꯧꯖꯤꯛ ꯂꯨꯏꯅ ꯈꯜꯂꯤꯗꯣ ꯀꯣꯆꯤꯡꯗꯗꯤ ꯑꯗꯨꯝ ꯃꯣꯏꯗꯣ ꯏꯁꯤꯡ ꯅꯨꯡꯁꯤꯠ ꯈꯔ ꯇꯥꯛꯑꯒ ꯀꯌꯥꯅꯣ ꯑꯗꯨꯝ ꯇꯥꯔꯛꯄꯅꯤ ꯈꯣꯠꯂꯛꯄꯅꯤ ꯀꯣꯆꯤꯡꯕꯨ ꯌꯥꯎꯔꯛꯀꯗꯤ ꯑꯗꯨꯝ ꯀꯩꯅꯣ ꯏꯔꯥꯏ ꯂꯥꯏꯕꯒꯤꯗꯣꯅ ꯑꯗꯨꯝ ꯈꯟꯗꯣꯔꯛꯀꯅꯤ ꯁꯤꯅꯤ ꯃꯣꯏꯅ ꯍꯥꯏꯖ
ꯈꯜꯂꯦꯕ ꯑꯗꯨꯒꯀꯣ ꯏꯁꯄꯤꯠꯤ ꯌꯥꯝ ꯊꯨꯕ ꯇꯥꯏ ꯏꯁꯄꯤꯠ ꯌꯥꯎꯗꯁꯨ ꯁꯨꯡꯉ ꯌꯥꯔꯦ
ꯀꯣꯏꯁꯟ ꯑꯃ ꯍꯣꯠꯄꯗ ꯃꯇꯝꯗꯣ ꯍꯣꯜꯂꯛꯇꯣꯏꯅꯤ ꯅꯠꯇ꯭ꯔꯣ
ꯃꯥꯅꯦ ꯀꯣꯏꯁꯟ ꯑꯝꯗ ꯃꯤꯅꯠ ꯑꯃꯅꯦ ꯄꯤ ꯃꯤꯅꯠ ꯑꯃ ꯐꯥꯗꯦ
ꯎꯝ ꯑꯗꯨꯒꯤ ꯑꯗꯨꯃꯥꯏꯅ ꯍꯣꯠꯄꯒꯤ ꯀꯩꯅꯣ ꯏꯇꯦꯟ ꯇꯦꯟꯗ ꯕꯦꯁꯤꯛ ꯀꯩꯅꯣ ꯃꯣꯏꯒꯤ ꯐꯣꯝ ꯂꯥꯛꯑꯒ ꯌꯥꯝ
ꯇꯥꯏꯌꯦ ꯂꯥꯏꯊꯣꯛꯅꯕ
ꯍ
ꯄꯨꯔꯥ ꯀ꯭ꯂꯥꯁ ꯋꯥꯟꯗꯒꯤ ꯇꯥꯛꯄꯣ ꯕꯦꯁꯤꯛꯇꯣ ꯑꯗꯨꯅꯦ ꯇꯥꯛꯏ
ꯃꯥꯅꯤ ꯑꯗꯣ ꯑꯩꯈꯣꯏꯅ ꯑꯍꯟꯒꯩꯅ ꯑꯍꯟꯒꯩ ꯑꯃꯅꯤ ꯃꯣꯏ ꯈꯔꯅ ꯍꯥꯏꯌꯦꯕꯀꯣ ꯑꯦꯁ ꯁꯤꯁꯦ ꯀꯣꯆꯤꯡ ꯇꯧꯗ꯭ꯔꯒꯗꯤ ꯂꯨꯅꯁꯨ ꯈꯟꯕꯅꯦ ꯀꯣꯆꯤꯡ ꯇꯧꯊꯣꯛꯑꯒꯗꯤ ꯂꯥꯏꯕꯅꯦ ꯑꯗꯨ ꯑꯃꯨꯛ ꯑꯦꯁ ꯑꯦꯁ ꯁꯤꯗ ꯆꯪꯕꯁꯤꯅ ꯐꯩꯌꯦꯅꯁꯨ ꯍꯥꯏꯌꯦꯕ ꯃꯤꯅ
ꯍꯥꯏ
ꯈꯔ ꯀꯣꯝꯕ ꯈꯣꯠꯄ ꯅꯨꯡꯉꯥꯏꯕꯁꯨ ꯑꯦꯁ ꯑꯦꯁ ꯁꯤꯅ ꯍꯦꯜꯂꯦꯅ ꯍꯧꯖꯤꯛꯇꯤ ꯀꯧꯕ ꯍꯥꯏꯕꯩ ꯋꯥꯅꯤ ꯏꯁꯄꯣꯔꯠ ꯀ‌ꯣꯇꯥꯗ ꯀꯧꯕ ꯈꯣꯠꯄ ꯀꯥꯏꯁꯦ ꯀꯩꯁꯨ ꯎꯝ ꯄꯩꯁꯥ ꯄꯤꯗꯔꯗꯤ ꯌꯥꯗꯦꯕ ꯊꯕꯛꯁꯦ ꯇꯧꯒꯦꯁꯦ ꯑꯗꯨꯝ ꯐꯪꯗꯦꯕ ꯃꯔꯝꯗꯤ ꯑꯁꯥꯝ ꯔꯥꯏꯐꯜ‌ ꯒꯁꯦ ꯃꯤꯅ ꯑꯁꯥꯝ ꯔꯥꯏꯐꯜ ꯑꯣꯏ ꯑꯁꯥꯝ ꯔꯥꯏꯐꯜ ꯑꯣꯏ ꯍꯥꯏꯕꯩ ꯋꯥꯅꯤ ꯍꯧꯖꯤꯛ ꯑꯁꯥꯝ ꯔꯥꯏꯐꯜꯁꯦ ꯀꯃꯥꯏꯅ ꯇꯧꯔ ꯆꯪꯗꯣꯏꯅꯣ ꯀꯧꯗꯅ ꯅꯠꯇ꯭ꯔꯣ ꯀꯧ ꯀꯧꯔꯤꯕ ꯍꯥꯏꯕꯨ ꯑꯛꯅꯤꯕꯤ ꯎꯝ ꯀꯧꯔꯤꯕ ꯍꯥꯏꯕꯨ ꯑꯛꯅꯤꯕꯤ ꯃꯉꯥꯏꯔꯦꯕ ꯑꯗꯨꯅꯦ ꯕꯦ ꯑꯦꯁ ꯑꯦꯞ ꯑꯣꯏꯒꯦ ꯀꯥꯏ ꯃꯥꯟꯅꯤ ꯍꯟꯗꯛ ꯑꯛꯅꯤꯕꯤꯒꯤ ꯍꯥꯏꯗꯣꯛꯑꯦꯕꯀꯣ ꯑꯦꯛꯖꯥꯝ
ꯑꯥ
ꯑꯩꯈꯣꯏ ꯃꯤ ꯉꯔꯥꯡ ꯉꯔꯥꯡ ꯍꯥꯏꯗꯣꯛꯄꯅꯤ ꯉꯥꯔꯥꯡ ꯅꯠꯇꯔ ꯅꯍꯥꯟꯂ ꯀꯩ‌ꯅ‌ꯣꯝ ꯍꯥꯏꯗꯣꯛꯄꯅꯦ ꯑꯗꯨꯗꯥ ꯅꯍꯥꯟ ꯍꯥꯏꯗꯣꯛꯇꯣꯏꯅꯤ ꯑꯗꯨꯗ ꯃꯤ ꯂꯤꯁꯤꯡ ꯃꯉꯥ ꯑꯦꯛꯖꯥꯝ ꯈꯜꯂꯦ ꯍꯥꯏꯕꯀꯣ
ꯑꯗꯨꯗꯤ ꯑꯈ‌ꯣꯏꯅꯤꯗꯤ
ꯃꯅꯤꯄꯨꯔ ꯑꯥ ꯃꯅꯤꯄꯨꯔꯒꯤ ꯑꯣꯏꯅ ꯃꯤ ꯂꯤꯁꯤꯡ ꯑꯅꯤ ꯂꯧꯅꯤꯌꯦ ꯑꯗꯨꯗ ꯃꯤ ꯂꯤꯁꯤꯡ ꯑꯍꯨꯝꯃꯨꯛ ꯈꯟꯇꯣꯛꯀꯅꯤ
ꯀꯥꯔꯥꯏꯗꯩ ꯍꯌꯦꯡ ꯐꯤꯖꯤꯀ‌ꯦꯜꯗ ꯂꯣꯏ ꯂꯩꯍꯧꯔ ꯗꯧꯅꯤ
ꯃꯥꯅꯦ ꯑꯗꯣ ꯐꯤꯖꯤꯀꯦꯜꯗ ꯂꯣꯏ ꯈꯟꯇꯣꯔꯛꯇꯣꯏꯅꯦꯕ ꯑꯗꯣ ꯐꯤꯖꯤꯀꯦꯜ ꯉꯝꯕ ꯀꯥꯡꯕꯨꯗꯨꯅ ꯍꯌꯦꯡ ꯑꯣꯏꯖꯈꯤꯗꯣꯏꯅꯤ ꯑꯗꯣꯉꯣ ꯑꯛꯅꯤꯕꯤꯒꯤ ꯈ꯭ꯋꯥꯏ ꯃꯗꯥꯎ ꯌꯥꯕ ꯀꯥꯡꯕꯨꯗꯤ ꯀꯃꯥꯏ ꯍꯥꯏꯔꯛꯀꯅꯤ ꯗꯥ ꯁꯥꯅꯊꯣꯏꯅ ꯍꯟꯗꯛ ꯆꯪꯈꯤꯗꯣ ꯈꯪꯕ꯭ꯔꯥ
ꯑꯩ ꯊꯕꯛ ꯌꯥꯎꯗ꯭ꯔꯦ ꯂꯩꯔꯦ ꯏꯃꯥꯟꯅꯕ ꯑꯃꯁꯨ ꯑꯗꯨꯒ ꯁꯦꯀꯦꯟꯒꯤ ꯑꯅꯤꯁꯨꯕꯩ ꯍꯥꯏꯗꯣꯔꯛꯄꯗ ꯌꯥꯎꯔꯛꯑꯦꯅ ꯍꯟꯗꯛ ꯆꯪꯈꯔꯤꯅꯤ
ꯃꯥꯅꯦ ꯑꯗꯨ ꯃꯣꯏ ꯀꯥꯡꯕꯨ ꯑꯣꯏꯗꯣꯏꯅꯤꯅꯦ
ꯃꯥꯅꯦ ꯃ‌ꯣꯏ ꯀꯥꯡꯕꯨꯅ‌ꯤ
ꯑ
ꯗꯥ ꯁꯅꯥꯊ‌ꯣꯏꯁꯨ ꯌꯥꯎꯗ꯭ꯔꯦ ꯂꯩꯔ‌ꯦꯗꯅ
ꯑꯥ
ꯑꯗꯨ ꯀꯣꯟꯅ ꯌꯥꯎꯔꯛꯄꯅꯦꯃ‌ꯦ ꯑꯅꯤꯁꯨꯕꯩ
ꯑꯣ ꯄ‌ꯦꯟꯗꯤꯡ ꯂꯩꯔꯨ ꯀꯥꯡꯕꯨꯨꯅꯤꯅꯦ
ꯄꯦꯟꯗꯤꯡ ꯂꯩꯔꯨ ꯀꯥꯡꯕꯨꯅꯤ ꯇꯣꯉꯥꯟꯅ ꯃꯣꯏ ꯆꯪꯉꯛꯄ ꯍꯥꯏꯇꯔ‌ꯦ ꯑꯅꯤꯁꯨꯕ ꯄꯦꯁꯀꯤ ꯑꯗ‌ꯣ ꯃꯣꯏ ꯊꯕꯛ ꯆꯪꯅꯈ꯭ꯔ‌ꯦ ꯍꯧꯖꯤꯛ ꯇ꯭ꯔꯦꯅꯤꯡ ꯍꯧꯔꯅꯤ ꯍꯌꯦꯡ ꯇ꯭ꯔꯦꯅꯤꯡ ꯂꯣꯏꯔꯒ ꯅꯨꯡꯉꯥꯏꯖꯔꯅꯤ ꯃꯆꯥ ꯑꯝ ꯇꯧꯍꯧꯔꯗꯤ ꯑꯗꯨꯝ ꯅꯨꯡꯉꯥꯏꯔ‌ꯦ
ꯍꯧꯖꯤꯛ ꯃ‌ꯣꯏꯗꯤ ꯑꯥ ꯀꯥꯏꯗꯅꯣ ꯃ‌ꯣꯏ ꯇ ꯖꯥꯃꯨꯗꯔ ꯀꯩꯅꯣꯝ ꯇꯥꯏꯅꯦ
ꯅꯣꯏꯖꯨ ꯖꯥꯃꯨꯗ ꯇꯥꯕ꯭ꯔꯥ
ꯃꯥꯅ ꯅꯍꯥꯟ ꯊꯝꯃꯛꯑꯝꯕꯗꯨꯕꯨ ꯩꯀꯩ ꯂꯝ ꯕ‌ꯣꯗꯔ ꯃꯌꯥꯗꯗꯤ ꯇꯥꯏ ꯃꯥ ꯄꯥꯀꯤꯁꯇꯥꯟꯒ ꯅꯛꯅꯔꯦꯕ ꯃꯥꯅ ꯇꯥꯔꯤꯗꯣ
ꯑꯁ ꯑꯗꯨꯗꯤ ꯃꯥꯗꯤ ꯌꯥꯝ ꯊꯨꯅ ꯇꯠꯄꯩ ꯋꯥꯔꯤꯅꯤꯅꯦ
ꯃꯥꯅ‌ꯦ ꯄꯥꯀꯤꯁꯇꯥꯟ ꯃꯅꯥꯛꯇ ꯅꯛꯅꯩꯑꯦꯕ ꯃꯥ ꯅꯍꯥꯟ ꯏꯁꯇꯦꯇꯁꯗ ꯊꯝꯃꯛꯑꯝꯕꯅꯦꯕ
ꯎꯝ ꯍꯧꯖꯤꯛꯇ ꯅꯨꯡꯕꯨ ꯅꯨꯡꯉꯥꯏꯇ‌ꯦꯗ
ꯃꯣꯏꯗꯤ ꯅꯥꯕ ꯕꯨꯠꯀ ꯌꯦꯜꯂꯤꯅ‌‌ꯦ ꯅꯥꯕ
ꯌꯦꯟꯕꯅꯦ ꯃꯣꯏ ꯖꯣꯅꯤ ꯑꯥ ꯑꯥ ꯔꯣꯖꯤꯠꯀꯤ ꯋꯥꯔꯤ ꯅꯠꯇꯅ ꯎꯟꯗ ꯇꯥꯕ ꯃꯤꯒꯩꯁꯨ ꯌꯥꯎꯋꯦ ꯍꯥꯏꯅ ꯑ
ꯌꯥꯎꯋꯦ ꯑꯩ ꯃꯥꯏ ꯃꯥꯏ ꯖꯒꯥꯗ ꯗꯥꯕꯨꯡꯆꯥꯗꯣ ꯃꯥ ꯊꯣꯛꯂꯛꯑꯃꯤꯗꯅ ꯃꯥ ꯗꯤ ꯃꯥ ꯗꯦꯜꯂꯤꯗ ꯇꯥꯏ ꯍꯥꯏꯔꯝꯃꯦꯕ ꯃꯥꯒꯤꯗꯤ
ꯃꯥꯥꯏ ꯗꯦꯜꯂꯤꯗ ꯇꯥꯥꯏ ꯍꯥꯏꯕꯅꯦ
ꯑꯥ
ꯉꯍꯥꯟ ꯃꯥ ꯅꯨꯡꯉꯥꯏꯔꯦ ꯃꯔꯝꯗꯤ ꯏꯔꯥꯡ ꯐꯨꯔꯥꯡ ꯀꯟꯕ ꯖꯒꯥꯗ ꯑꯣꯏꯗ꯭ꯔꯦꯕ ꯃꯥꯅ ꯇꯥꯏꯗꯨꯗꯤ
ꯐꯩꯗ ꯑ ꯄꯔꯁꯤꯗꯦꯟ ꯃꯈꯥꯗ ꯂꯩꯕꯅꯤ
ꯃꯃꯥꯟꯅꯕ ꯖꯃꯨꯗ ꯇꯥꯕ ꯌꯥꯎꯋꯦꯕ ꯑꯗꯨ ꯄꯩꯁꯥꯗꯨ ꯀꯩꯁꯨ ꯆꯥꯎꯗꯦꯕ ꯖꯃꯨꯗ ꯇꯥꯏꯌꯦꯅ
ꯃꯣꯏ ꯆꯞ ꯆꯥꯅ ꯃꯥꯟꯅꯔꯝꯗꯣꯏ ꯃꯥꯥꯟꯜꯂꯤꯗ ꯇꯣꯂꯣꯞ ꯑꯗꯨ ꯀꯩꯁꯨ ꯈꯦꯠꯅꯔꯝꯗꯣꯏ ꯃꯥꯟꯗꯦꯕ
ꯇꯣꯞꯁꯦ ꯐꯣꯔꯇꯤ ꯑꯗꯨꯃꯥꯏꯅ ꯍꯥꯏꯌꯦ ꯐꯣꯔꯇꯤ ꯑꯗꯨꯃꯥꯏꯅ
ꯍꯥꯏꯗꯅ
ꯖꯝꯃꯨꯗꯕꯧ ꯐꯣꯔꯇꯤ ꯄꯤ
ꯇꯪ ꯇꯪꯈꯥꯏ ꯑꯃ ꯃꯣꯏ ꯂꯧꯍꯧꯔꯅꯤꯗꯅ
ꯎꯝ
ꯑꯗꯣ ꯍꯌꯦꯡ ꯇꯪꯈꯥꯏꯗꯨꯅ ꯍꯌꯦꯡ ꯃꯣꯏ ꯊꯕꯛ ꯂꯣꯏꯔꯀꯥꯟꯗ ꯄꯤꯒꯦ ꯇꯪꯈꯥꯏ ꯇꯪꯈꯥꯏ ꯀꯛꯍꯧꯕꯗꯨꯅ
ꯎꯝ ꯄꯤꯌꯦꯕ ꯍꯥꯏꯁꯦ ꯁꯝꯅ ꯍꯥꯏꯔꯕꯗ ꯑꯩꯈꯣꯏꯒꯤ ꯍꯧꯖꯤꯛ ꯃꯣꯏꯅ ꯀꯛꯄ ꯍꯥꯏꯖꯔꯁꯨ ꯀꯛꯑꯁꯨ ꯁꯝꯅ ꯃꯤ ꯇ꯭ꯋꯦꯟꯇꯤ ꯋꯥꯟ ꯐꯪꯅꯤ ꯍꯥꯏꯗꯅ ꯊꯥꯗ
ꯑꯥ
ꯗꯥꯎꯟꯆꯥꯁꯦ ꯗꯦꯜꯂꯤꯗ ꯇꯥꯔꯁꯨ ꯃꯣꯏ ꯑꯦꯂꯥꯎꯋꯦꯟꯁ ꯈꯔꯗꯤ ꯍꯥꯞꯄꯛꯀꯅꯦꯕꯀꯣ ꯑꯗꯨꯝ ꯑꯩꯈꯣꯏꯒꯤ ꯑꯦꯂꯥꯋꯦꯟꯁ ꯍꯥꯞꯄꯛꯑꯀꯥꯟꯗ ꯇ꯭ꯋꯦꯟꯇꯤ ꯋꯥꯟꯗꯨꯗ ꯑꯦꯂꯥꯎꯋꯦꯟꯁ ꯂꯤꯁꯤꯡ ꯃꯔꯤ ꯃꯉꯥ ꯍꯥꯞꯄꯁꯨ ꯑꯗꯨꯒꯤ ꯑꯇꯩꯒꯤ ꯃꯣꯏꯒꯤ ꯌꯥꯝ ꯂꯩ ꯍꯥꯏꯕꯅꯦꯕ ꯑꯩꯈꯣꯏꯅ ꯈꯪꯗꯕ ꯇ꯭ꯔꯥꯏꯕꯦꯜꯒꯤ ꯅꯨꯡꯒꯤ ꯑꯩꯗꯤ ꯇ꯭ꯔꯥꯟꯁꯄꯣꯔꯠ ꯑ ꯀꯌꯥꯝ ꯂꯥꯞꯄꯤ ꯈꯣꯠꯂꯤ ꯃꯅꯤꯄꯨꯔꯗꯩꯅ ꯑꯗꯨꯒꯤ ꯑꯗꯨꯒꯤ ꯄꯩꯁꯥ ꯈꯔ ꯍꯥꯞꯄꯑꯒ ꯁꯝꯅ ꯍꯥꯏꯔꯕꯗ ꯊ꯭ꯔꯇꯤ ꯍꯥꯏꯅ ꯐꯪꯉꯁꯨꯀꯣ ꯇ꯭ꯋꯦꯟꯇꯤ ꯐꯥꯏꯚ ꯑꯗ꯭ꯋꯥꯏꯃꯨꯛ ꯐꯪꯉꯁꯨ ꯇ꯭ꯋꯦꯟꯇꯤ ꯐꯥꯏꯚ ꯊꯥꯔꯇꯤꯗꯤ ꯌꯥꯝꯜꯂꯦ ꯇ꯭ꯋꯦꯟꯇꯤ ꯐꯥꯏꯚ ꯑꯗꯨꯃꯥꯏ ꯐꯪꯉꯁꯨ ꯑꯗꯨꯃꯥꯏ ꯐꯪꯉꯦꯅ ꯊꯥ ꯊꯥ ꯈꯨꯗꯤꯡꯒꯤ
ꯑꯥ
ꯑꯗꯨꯒ ꯆꯍꯤ ꯃꯔꯤ ꯑꯗꯨꯃꯥꯏꯅ ꯐꯪꯉ ꯃꯇꯨꯡꯗ ꯍꯌꯦꯡ ꯂꯣꯏꯔꯦ ꯊꯣꯛꯑꯅꯤ ꯍꯥꯏꯔ ꯀꯥꯟꯗ ꯈꯦꯇ꯭ꯔꯤ ꯄꯨꯔꯣꯟ ꯑꯣꯏꯅ ꯂꯨꯄꯥ ꯂꯥꯛ ꯇꯔꯥ ꯍꯥꯏꯕꯔ ꯀꯌꯥꯅꯣꯝ ꯄꯤ ꯍꯥꯏꯕꯅꯦ
ꯑꯣ ꯑꯗꯨ ꯃꯣꯏ ꯉꯍꯥꯟꯈꯩ ꯇꯣꯂꯞꯇꯨꯗꯩ ꯀꯛꯄꯗꯨꯅꯤꯅꯦ
ꯃꯣꯏ ꯀꯛꯄ ꯑꯣꯏꯕ ꯅꯠꯇꯦ ꯑꯗꯣ ꯀꯛꯄꯒꯨꯝꯕꯅꯤ ꯁꯝꯅ ꯍꯥꯏꯔꯕꯗ ꯍꯣꯏ ꯇꯣꯂꯣꯇꯨꯗꯤ ꯋꯥꯠꯂꯦꯗꯅ ꯄꯤꯛꯑ ꯄꯤꯛ ꯇꯨꯡꯁꯤꯜꯂꯒ ꯍꯌꯦꯡ ꯄꯨꯂꯞ ꯄꯨꯂꯞ ꯂꯣꯏꯒ ꯄꯨꯟꯅ ꯄꯤꯕꯤꯕꯩ ꯋꯥꯅꯦꯕ ꯅꯪ ꯀꯩꯅꯣꯝꯃ ꯍꯧꯗꯣꯛꯆꯔꯑꯣꯅ ꯅꯠꯇ꯭ꯔꯣ
ꯎꯝ ꯑꯩ ꯋꯥꯈꯟꯗꯤ ꯅꯥꯕ ꯁꯨꯃꯥꯏꯅ ꯈꯜꯂꯤꯅ ꯑꯩꯈꯣꯏꯒꯤ ꯑꯗꯨꯃꯥꯏꯅ ꯇꯧꯔꯒ ꯕꯤꯗꯤ ꯑꯦꯐ ꯑꯣꯏꯅ ꯃꯅꯤꯄꯨꯔꯗ ꯅꯝꯃꯒ ꯑꯣꯏꯅ
ꯑꯦ ꯕꯤ ꯗꯤ ꯑꯦꯐ ꯅꯠꯇꯦꯍꯦ ꯃꯣꯏ ꯆꯍꯤ ꯃꯔꯤ ꯐꯥꯔ ꯊꯣꯛꯂꯛꯄꯗꯀꯣ ꯑꯗꯨꯝ ꯍꯌꯦꯡ ꯊꯕꯛ ꯆꯦꯟ ꯌꯥꯔꯅꯤ ꯊ ꯀꯩꯁꯨ ꯊꯄ ꯆꯍꯤ ꯍꯦꯟꯅꯔꯣꯏꯕ ꯌꯥꯔ
ꯌꯥꯅꯤ ꯆꯍꯤ ꯉꯟꯒꯤꯅꯦꯕ ꯅꯠꯇ꯭ꯔꯣ ꯃꯣꯏ ꯂꯥꯁ ꯑꯦꯇꯦꯝꯗ ꯉꯟꯅ ꯆꯪꯉꯤꯉꯩ ꯀꯥꯅꯩꯌꯦ
ꯎꯝ ꯉꯟꯅ ꯆꯪꯉꯦ ꯊꯦꯡꯅ ꯆꯪꯉꯗꯤ ꯍꯌꯦꯡ ꯆꯍꯤ ꯍꯦꯟꯒꯤꯅꯦ ꯍꯥꯏꯕ
ꯎꯝ ꯉꯟꯅ ꯆꯪꯉꯗꯤ ꯕꯤ ꯑꯦꯁ ꯑꯦꯐꯇ ꯐꯤꯞꯇꯤ ꯄꯥꯔꯁꯦꯟ ꯍꯥꯏꯕ ꯀꯩꯅꯣ ꯃꯣꯏꯒꯤ ꯇꯪꯈꯥꯏ ꯑꯃ ꯊꯝꯈ꯭ꯔꯦ
ꯑꯥ
ꯊꯕꯛ ꯆꯪꯕꯒꯤ ꯑꯇꯩ ꯑꯇꯩ ꯃꯌꯥꯝ ꯊꯝꯒ꯭ꯔꯦꯗ ꯈꯪꯗꯦꯗ ꯅꯥꯕ ꯊꯝꯕꯁꯦ ꯑꯗꯣ ꯃꯣꯏꯅ ꯄꯥꯡꯊꯝꯗꯗꯤ ꯊꯝꯃꯦꯕ ꯀꯧꯗꯤ ꯑꯩꯈꯣꯏꯅ ꯑꯝꯇ ꯆꯪꯖꯒꯦ ꯍꯥꯏꯗꯤ ꯀꯗꯥꯏꯗ ꯆꯪꯉꯨꯗꯣꯏꯅꯣ ꯆꯪꯐꯝ ꯂꯩꯇꯦ ꯍꯥꯏꯕ ꯑꯦꯁ ꯑꯦꯁ ꯁꯤ ꯃꯉꯥꯏꯔꯦ ꯂꯥꯏꯔꯤꯛ ꯄꯥꯕ ꯆꯪꯗꯧ ꯉꯥꯏꯔꯦ ꯑꯗꯨ ꯅꯠꯇꯅ ꯆꯪꯕꯝ ꯀꯩ ꯂꯩꯒꯦ ꯇꯦ ꯍꯥꯏꯔꯦ ꯍꯟꯗꯛ ꯍꯟꯇꯛ ꯀꯧꯔꯛꯏꯁꯤꯅ ꯂꯣꯏꯈ꯭ꯔꯅꯤ ꯃꯊꯪ ꯀꯧꯔꯛꯑꯔꯣꯏ
ꯎꯝ ꯑꯗꯨꯗꯒꯤ ꯆꯍꯤ ꯐꯅꯌꯥꯝ ꯅꯝꯁꯤꯜꯂꯛꯑꯅꯤꯕ ꯃꯅꯤꯄꯨꯔꯒꯤ ꯏꯕꯨꯡꯉꯣ ꯃꯉꯥꯒ ꯄꯤꯅꯩ ꯍꯥꯏꯕꯅꯤꯉꯣ
ꯍꯥ ꯐꯖꯩ ꯉꯝꯅꯕ ꯌꯥꯎꯋꯦꯗ ꯑꯗꯨꯗꯤ ꯁꯨꯃꯥꯏꯅ ꯅꯝꯅꯕꯁꯦ ꯀꯝ ꯀꯥꯟꯗꯦ ꯍꯥꯏꯌꯦꯕ ꯄꯩꯁꯥꯔꯣ ꯅꯪ ꯍꯥꯏꯁꯦ ꯄꯩꯁꯥꯔꯣ ꯑꯩꯅ ꯍꯥꯥꯖꯦ
ꯑꯥ
ꯑꯦꯛꯖꯥꯝ ꯄꯥꯁ ꯇꯧꯔꯥꯕ
ꯑꯥ
ꯁꯨꯡꯁꯣꯏ ꯁꯣꯏꯗꯕꯤ ꯑꯗꯨꯝ ꯈꯜꯂꯦ ꯍꯥꯏꯕ ꯈꯟꯅ ꯈꯟꯅ ꯅꯝꯁꯤꯜꯂꯤꯗꯣ ꯃꯣꯏ ꯊꯥꯖꯗꯕꯩꯅꯦ ꯍꯥꯏꯌꯦꯕ ꯄꯩꯁꯥ ꯅꯝꯕꯁꯨ ꯑꯝꯇ ꯌꯥꯎ ꯎꯝ ꯑꯦꯛꯖꯥꯝ ꯄꯥꯁ ꯇꯧꯗꯔ ꯑꯦꯖꯌꯥ ꯄꯥꯁ ꯇꯧꯗ꯭ꯔꯗꯤ ꯀꯃꯥꯏ ꯌꯥꯗꯧꯔꯤ
ꯑꯗꯨꯗꯤ ꯅꯝ ꯇꯥꯕ ꯅꯠꯇ꯭ꯔꯣ
ꯎꯝ ꯑꯗꯨꯗꯤ ꯅꯝꯃꯁꯨ ꯑꯦꯛꯖꯥꯝ ꯄꯥꯁ ꯇꯧꯗ꯭ꯔꯗꯤ ꯑꯗꯨꯝ ꯈꯠꯇꯣꯔꯛꯇꯥꯕ ꯑꯗꯅꯤ ꯄꯩꯁꯥ ꯃꯥꯡꯅꯗꯅ
ꯎꯝ ꯑꯗꯨꯒ ꯑꯩꯈꯣꯏꯒꯤ ꯑꯗꯣ ꯑꯗꯨꯃꯥꯏꯅ ꯇꯧꯋꯤꯗ ꯆꯨꯝꯗꯤ ꯆꯨꯝꯃꯦꯕꯀꯣ ꯑꯃꯔꯣꯝꯗ ꯑꯗꯣ ꯈꯪꯅꯕꯒꯤ ꯃꯈꯥꯁꯨ ꯄꯣꯜꯂꯦꯕ
ꯍꯣꯏ
ꯐꯪꯅꯕꯅꯤ ꯀꯩꯅꯣ ꯃꯤ ꯍꯟꯗꯛ ꯐꯅꯌꯥꯝ ꯆꯪꯅꯕꯁꯨ ꯌꯥꯎꯈ꯭ꯔꯦ ꯑꯗꯨꯏ ꯐꯌꯥꯝ ꯐꯌꯥꯝꯅ ꯅꯝꯕꯧꯇ ꯌꯥꯎꯔꯛꯇꯕꯁꯨ ꯌꯥꯎꯋꯦ
ꯑꯥ ꯑꯗꯨꯗꯤ
ꯑꯗꯩꯅꯦ ꯈꯪꯅ ꯆꯥꯅꯕ ꯂꯩꯕꯒꯤꯅꯤꯕꯨ ꯍꯟꯇꯛ ꯌꯥꯎꯅꯈꯤ ꯀꯥꯡꯒꯨꯗꯨꯗꯤ ꯅꯠꯇ꯭ꯔꯗꯤ ꯑꯝꯇ ꯌꯥꯎꯗꯦꯕꯣ ꯍꯥꯏꯖꯕꯩ ꯋꯥꯅꯤ ꯅꯝꯃꯨꯅꯨꯗ ꯏꯕꯨꯡꯉꯣ ꯂꯣꯏ ꯅꯝꯅꯔꯤ ꯉꯥꯛꯇꯅꯤ
ꯅꯝꯅꯔꯁꯨ ꯊꯥꯖꯗꯕꯩꯅꯦ ꯍꯥꯏꯕ ꯑꯦꯗꯤꯀꯣ ꯑꯗꯨ ꯑꯦꯛꯖꯥꯝ ꯄꯥꯁ ꯆꯝꯗꯦꯟ ꯉꯝꯃꯕ ꯑꯦꯛꯁꯂꯦꯟꯒ ꯆꯪꯉꯒ ꯏꯔꯥꯏ ꯑꯗꯨꯝ ꯑꯦꯛꯁꯂꯦꯟ ꯆꯦꯜꯂꯦꯗꯅ ꯑꯦꯛꯖꯥꯝ ꯄꯥꯁꯇꯣ ꯋꯥꯡꯈ꯭ꯔꯕ ꯃꯥꯛꯇ ꯍꯥ ꯑꯗꯨꯗꯤ ꯑꯗꯨꯝ ꯗꯥꯔꯛ ꯑꯗꯨꯝ ꯈꯜꯂꯦ ꯍꯥꯏꯕ
ꯎꯦꯒꯤ ꯑꯦꯛꯁꯂꯦꯟꯗꯤ ꯃꯤ ꯆꯥꯝꯃꯌꯥꯡꯈꯩ ꯊꯥꯕꯗꯅꯦ ꯊꯧꯕꯥꯟꯒꯤꯗꯤ ꯃꯤ ꯌꯥꯝꯃꯦꯕꯀꯣ
ꯍꯥ
ꯃꯅꯤꯄꯨꯔꯤ ꯃꯅꯤꯄꯨꯔꯗꯕꯨ ꯃꯅꯤꯄꯨꯔꯅꯕꯨ ꯏꯌꯥꯝ ꯌꯥꯝꯃꯝꯒꯅꯤ
ꯌꯥꯝꯃꯦ ꯊꯧꯕꯥꯜ ꯃꯅꯤꯄꯨꯔꯗꯅꯦ ꯊꯕꯛ ꯂꯥꯛꯄꯗꯅꯦ ꯊꯧꯕꯥꯜꯅꯤ ꯌꯥꯝ ꯌꯥꯝꯃꯦ ꯃꯤ
ꯃꯥ ꯍꯥꯏꯔꯦ ꯊꯧꯕꯥꯜꯗ ꯉꯥꯛ ꯂꯩꯔꯦ
ꯊꯧꯕꯥꯜ ꯉꯥꯛꯇꯅꯤ ꯑꯗꯨꯅ ꯃꯤꯅ ꯆꯥꯝꯃ ꯊꯥꯅꯕꯗ ꯑꯩꯈꯣꯏꯅ ꯆꯥꯝ ꯌꯥꯡꯈꯩ ꯊꯥꯏ
ꯑꯗꯨ ꯈꯜꯂꯣꯅ ꯑꯗꯨꯗꯒꯤ ꯂꯝꯖꯦꯟ ꯉꯔꯛꯄ ꯍꯥꯏꯁꯦ ꯑꯥꯊꯥꯗꯨꯗꯤ ꯉꯝꯃꯔꯣꯏ ꯑꯗꯨꯒꯨꯝꯕ ꯉꯃꯝꯄ ꯂꯝꯖꯦꯟ ꯆꯦꯟꯕ ꯃꯤꯗꯨꯕꯨ ꯂꯥꯏꯔꯤꯛ ꯍꯩꯔꯝꯒꯗ꯭ꯔꯣ
ꯍꯥꯏ
ꯁꯥꯟꯅꯕꯗ ꯐꯕ ꯃꯤꯗꯨ ꯂꯥꯏꯔꯤꯛꯇ ꯌꯥꯒꯗ꯭ꯔꯕ
ꯌꯥꯔ ꯑꯣꯏ
ꯑꯗꯨꯗꯅꯦ
ꯦꯒꯕ ꯆꯦ ꯀ ꯀꯥꯡꯒꯅꯤ
ꯃꯥꯅꯦ ꯁꯥ ꯉꯥꯁꯤꯡꯗꯣ ꯑꯗꯨꯅ ꯀꯃꯥꯏꯅ ꯇꯧꯅꯤ ꯑꯗꯨꯅ ꯂꯣꯏ ꯂꯥꯛꯄꯅꯤꯅ ꯃꯤ ꯄꯥ ꯑꯃꯗ ꯆꯪꯁꯨ ꯆꯪꯅꯤꯡ ꯑꯗꯨꯩꯗꯒꯤ ꯉꯝꯁꯨ ꯉꯝꯗꯅ ꯅꯨꯄꯤꯗꯨꯁꯨ ꯑꯣꯏꯕ ꯑꯣꯏꯅꯤ ꯍꯥꯏ ꯇꯔꯗꯤ ꯅꯨꯄꯤꯅ ꯉꯥꯛꯇꯅꯦ
ꯑꯁ ꯑ ꯄꯤꯔꯒ ꯆꯠꯅꯔ ꯃꯌꯥꯝꯁꯦ
ꯎꯝ
ꯑꯗꯨꯃꯥꯏꯅ ꯂꯥꯏꯔꯤꯛ ꯈꯔ ꯁꯣꯟꯕ ꯂꯝꯆꯦꯜ ꯑꯗꯨ ꯐꯤꯖꯤꯀꯦꯜꯂꯤ ꯐꯖꯅ ꯐꯤꯠ ꯑꯣꯏꯕ ꯑꯗꯨꯝ ꯉꯥꯛꯇꯅꯦ
ꯃꯥꯅꯦ ꯑꯩꯈꯣꯏꯒꯤ ꯑꯪꯅꯤꯅ ꯑꯃꯨꯛ ꯈꯔ ꯐꯈ꯭ꯔꯦ ꯑꯩꯈꯣꯏ ꯀꯔꯤ ꯍꯟꯗꯛꯗꯪ ꯁꯥꯎꯋꯏꯅꯤ ꯆꯪꯈꯤꯗꯥꯎ
ꯌꯦ
ꯑꯥ ꯃꯣꯏꯥꯟ ꯑꯥ ꯍꯣꯏ ꯃꯣꯏꯒꯃꯥꯟꯅꯕ ꯇꯣꯝꯕ ꯍꯥꯏꯕꯗꯣ
ꯑꯥ
ꯃꯥꯗꯤ ꯃꯄꯥꯟꯂꯣꯝꯒꯤꯅꯤ ꯍꯥꯏ
ꯃꯥꯅꯦ ꯃꯄꯥꯟ ꯂꯝꯒꯤꯅꯦ
ꯑꯗꯨ ꯃꯄꯥꯟꯂꯣꯝꯒꯤ ꯈꯪꯅ ꯆꯥꯟꯅꯕ ꯂꯩꯗꯣꯏꯅꯦꯃ ꯌꯥꯎꯍꯧꯔꯤꯗꯣ ꯅꯨꯡꯉꯥꯏꯔꯝꯃꯗ꯭ꯔꯣ
ꯃꯣꯏ ꯆꯠꯅꯕꯗꯀꯣ ꯃꯊꯟꯅꯅꯦ ꯈꯜꯍꯧꯔꯤ
ꯃꯥꯅꯤ ꯑ ꯈꯪꯕꯤꯌꯨ ꯆꯠꯅꯔꯒ ꯇꯧꯔꯤꯕ ꯃꯌꯥꯝꯁꯤꯒ ꯄꯩꯁꯥꯗꯨ ꯇꯤꯡꯗꯣꯏꯅꯦ ꯍꯌꯦꯡ ꯃꯄꯥꯥꯟꯂꯣꯝ ꯆꯠꯄ ꯍꯥꯏꯁꯦ ꯆꯠꯄꯒꯤ ꯁꯤꯗꯒꯤ ꯆꯠꯈꯤꯕꯒꯤ ꯑꯃꯨꯛ ꯂꯩꯔꯦꯗꯅ ꯂꯝꯖꯦꯟꯁꯦ ꯄꯩꯁꯥꯄꯩꯒ ꯑꯃꯨꯛ ꯄꯩꯁꯥ ꯆꯤꯡꯉꯅꯤꯗ꯭ꯔꯥ ꯑꯦꯛꯖꯥꯝ ꯊꯥꯕ ꯆꯠꯄꯒꯤ ꯑꯃꯨꯛ ꯄꯩꯁꯥꯃꯨꯛ ꯇꯤꯡꯗꯣꯏꯅꯦꯕ
ꯃꯥꯕꯨ ꯍꯥꯏꯔ